ꯍꯜꯂꯣ
ꯑꯣ ꯇꯥꯕꯔꯣ
ꯑꯣ ꯇꯥꯏ ꯇꯥꯏꯌꯦ ꯑꯣ
ꯑꯣ ꯀꯔꯤ ꯀꯔꯤ ꯑ ꯑꯗꯨꯝ ꯂꯩꯌꯦ ꯉꯁꯤꯗꯤ ꯁꯨꯇꯤ ꯑꯣꯏꯕꯅꯤꯅ
ꯑꯆꯥ ꯑꯆꯥ ꯑꯆꯥ ꯉꯁꯤꯗꯤ ꯁꯟꯗꯦ ꯑꯣꯏꯕ꯭ꯔꯅꯤꯅ ꯊꯕꯛ ꯆꯠꯂꯝ ꯂꯣꯏꯅꯦ ꯑꯗꯣ ꯑꯌꯨꯛꯗꯤ ꯀꯔꯤ ꯃꯊꯦꯜ ꯆꯥꯔꯦ
ꯑꯌꯨꯛꯁꯦ ꯑꯌꯨꯛꯁꯦ ꯑꯃꯨꯛꯅ ꯑꯌꯨꯛ ꯀꯣ ꯀꯥꯎꯈ꯭ꯔꯦ ꯑꯃꯨꯛꯀ ꯈꯟꯈꯤꯒꯦ ꯑꯣ ꯑꯣ ꯑꯣ ꯑꯌꯨꯛ ꯇꯣ ꯀꯔꯤꯅꯣ ꯑ ꯁꯦ ꯎꯝ ꯀꯥꯔꯣꯠ ꯑꯈꯥꯕꯗꯣ
ꯑꯥ
ꯎꯝ ꯑꯗꯨꯒ ꯑꯂꯨꯒ ꯏꯔꯣꯟꯕ ꯇꯧꯋꯦ ꯑꯗꯨꯒ ꯑ ꯀꯔꯤꯅꯣ ꯍꯋꯥꯏ ꯑꯁꯥꯡꯕꯒ ꯁꯧꯒ꯭ꯔꯤꯒ ꯀꯥꯡꯁꯣꯏ ꯇꯧꯕꯀꯣ
ꯑꯁ ꯑꯗꯨꯗꯤ ꯃꯁꯤꯡ ꯃꯅꯥꯗꯤ ꯌꯥꯝꯃꯤꯍꯦ ꯍꯥꯎꯔꯝꯒꯅꯤꯅꯦ
ꯍꯣꯏ ꯃꯅꯥ ꯃꯁꯤꯡ ꯈꯔ ꯆꯥꯗꯕ ꯌꯥꯗ꯭ꯔꯦ ꯍꯟꯗꯛ ꯁꯦ ꯑꯈꯣꯏꯒꯤ ꯌꯨꯝ ꯃꯅꯤꯡꯗ ꯈꯔ ꯑꯩ ꯍꯟꯗꯛ ꯑ ꯏꯟꯁꯥꯡ ꯅꯥꯄꯤꯒꯨꯝꯕ ꯈꯔ ꯊꯥꯕ ꯁꯥꯕꯀꯣ
ꯑꯥ ꯑꯁ ꯑꯗꯨꯗꯤ ꯐꯥꯏꯅꯦ ꯑꯗꯨꯗꯤ ꯌꯥꯝ ꯀꯩꯅꯣ ꯌꯝ ꯍꯧꯕ꯭ꯔꯣ? ꯅꯪꯅ ꯊꯥꯕꯗꯣ
ꯌꯥꯝ ꯍꯧꯗꯦ ꯑ ꯃꯐꯝ ꯄꯤꯛꯑꯦ ꯑꯗꯨ ꯈꯔ ꯑꯩꯅ ꯑꯝ ꯀꯔꯤꯅꯣ ꯃꯔꯨꯒꯨꯝꯕ ꯗꯨꯀꯥꯟꯗꯒꯤ ꯂꯧꯔꯒ ꯈꯔ ꯊꯥꯕꯀꯣ
ꯑꯣꯆꯥ ꯆꯥ ꯆꯥ ꯆꯥ
ꯑꯗꯨ ꯇꯨꯔꯦꯟ ꯃꯅꯥꯛꯀꯤ ꯑ ꯌꯦꯟꯗꯦꯝ ꯌꯦꯟꯗꯦꯝꯗꯤ ꯊꯥꯗꯦ ꯑꯗꯣ ꯑꯦꯟꯗꯦꯝꯅ ꯃꯥꯟꯕ ꯄꯥꯟꯗꯣ ꯑꯗꯨꯗꯤ ꯊꯥꯏꯌꯦ
ꯑꯣ ꯆꯥꯆꯥꯆꯥ ꯁꯤꯁꯨ ꯍꯧꯕꯅꯤꯅꯦ
ꯍꯣꯏ
ꯆꯥꯛꯇꯤ ꯊꯣꯡꯕ ꯍꯩꯕ꯭ꯔꯥꯅꯦ
ꯎꯝ ꯑꯩ ꯍꯩꯗꯤ ꯍꯩꯌꯦ ꯑꯗꯣ ꯑ ꯑꯩꯅꯗꯤ ꯊꯣꯡꯗ꯭ꯔꯦ ꯈꯣꯏꯗꯗꯤ
ꯑꯝ ꯆꯥꯛ ꯊꯣꯡꯕ ꯍꯩꯇ꯭ꯔꯗꯤ ꯇꯝꯕꯤꯒꯦꯕ
ꯑꯦꯁ ꯑꯗꯨꯒꯨꯝꯕꯗꯤ ꯆꯥꯛꯀꯤꯗꯤ ꯍꯥꯏꯒꯅꯨ ꯆꯥꯛꯀꯤꯗꯤ ꯀꯔꯤꯅꯣ ꯑꯣꯖꯥꯅꯦ
ꯑꯦꯁ ꯌꯦꯟꯁꯥꯡꯁꯨ ꯑꯣꯖꯥ ꯑꯣꯏꯕ꯭ꯔꯣ
ꯑꯣꯏꯌꯦꯗꯥ ꯏꯟꯁꯥꯡꯕꯨꯗꯤ ꯍꯦꯟꯅ ꯆꯥꯛꯅ ꯑꯣꯏꯌꯦ ꯑꯩꯅ ꯆꯥꯛ ꯊꯣꯡꯕꯗ ꯁꯣꯏꯕ ꯂꯩꯇꯕꯅꯦ
ꯑꯩꯁꯨ ꯆꯥꯛꯁꯨ ꯌꯦꯟꯁꯥꯡꯁꯨ ꯆꯞ ꯃꯥꯟꯅꯔꯦ ꯑꯩꯗꯤ ꯑꯩꯅ ꯊꯣꯡꯕ ꯑꯩ ꯑꯩꯅ ꯊꯣꯡꯕ ꯈꯨꯗꯤꯡꯀꯣ- ꯃꯤ ꯑꯇꯣꯞꯄ ꯈꯣꯏꯅ ꯆꯥꯕꯅ ꯑꯁ ꯅꯪꯒꯤ ꯈꯨꯊꯣꯡꯗꯤ ꯀꯩꯅꯣ ꯇꯧꯏꯤꯍꯦ ꯌꯥꯝ ꯍꯥꯎꯋꯤꯍꯦ ꯃꯥ
ꯑꯣ ꯑꯁ ꯌꯥꯝ ꯐꯩꯌꯦꯅꯦ ꯅꯨꯄꯥꯁꯨ ꯆꯥꯛ ꯏꯟꯁꯥꯡ ꯊꯣꯡ ꯊꯣꯡꯉꯤ ꯊꯣꯡꯒꯗꯧꯕꯅꯦ ꯍꯥꯏꯕꯗꯤ ꯅꯪ ꯅꯪꯅ ꯈꯨꯗꯝ ꯑꯣꯏꯅ ꯎꯠꯂꯦ
ꯎꯝ ꯑꯗꯨꯝ ꯊꯣꯡꯉꯦꯗ ꯑꯌꯨꯛꯁꯨ ꯊꯣꯡꯉꯦ ꯍꯧꯖꯤꯛꯁꯨ ꯑꯃꯨꯛꯀ ꯊꯣꯡꯅꯤ ꯑꯗꯨꯝ
ꯑꯩꯅ ꯈꯪꯂꯛꯄ ꯅꯨꯄꯥꯁꯤꯡꯁꯦ ꯏꯟꯁꯥꯡꯁꯦ ꯍꯥꯎꯕ ꯈꯛ ꯊꯣꯡꯕ ꯍꯩꯕꯒꯨꯝ ꯒꯨꯝ ꯇꯧꯕꯀꯣ ꯁꯥꯒꯨꯝꯕꯈꯛ
ꯅꯠꯇꯦ ꯑꯩꯗꯤ ꯄꯨꯨꯡꯌꯥꯗꯤ ꯌꯥꯏ ꯁꯥ ꯈꯛꯇ ꯅꯠꯇꯦ ꯁꯥꯁꯨ ꯏꯟꯁꯥꯡ ꯅꯥꯄꯤꯁꯨ ꯀꯩ ꯀꯩꯅꯣ ꯂꯕ ꯈꯨꯗꯤꯡꯀꯣ ꯑꯗꯨꯝ ꯊꯧꯏ
ꯑꯣ ꯑꯁ
ꯑꯅ ꯑꯩꯅ ꯑꯦ ꯆꯝꯊꯣꯡ ꯆꯝꯊꯣꯡꯒꯨꯝꯕ ꯊꯣꯡꯅꯁꯨ ꯍꯥꯎꯏꯤ ꯍꯩꯏꯅꯦ ꯑꯁ ꯅꯪꯒꯤ ꯆꯝꯊꯣꯡꯅꯤ ꯃꯍꯥꯎ ꯇꯣꯡꯅꯜꯂꯤꯍꯦ
ꯇ ꯀꯔꯤ ꯂꯩꯕꯒꯤꯔꯣ ꯑꯗꯨꯗꯤ
ꯑꯗꯨꯅ ꯃꯤ ꯑꯇꯣꯞꯄ ꯈꯣꯏꯅ ꯑꯩꯁꯦ ꯅꯪꯁꯦ ꯌꯥꯝ ꯈꯨꯠ ꯈꯨ ꯊꯨꯝꯃꯤꯒꯣ ꯈꯨꯊꯨꯝꯕꯅ ꯍꯥꯏꯌꯦꯕ
ꯑꯁ ꯑꯗꯨ ꯑꯗꯨꯔꯗꯤ ꯌꯥꯝ ꯐꯩꯌꯦꯅꯦ ꯍꯦ
ꯑꯗꯨꯒꯤꯗꯤ ꯃꯤ ꯑꯇꯣꯞꯄꯅ ꯑꯩꯕꯨ ꯎꯔꯤꯅꯤ ꯑꯣ ꯈꯨꯊꯨꯝꯃ ꯅꯨꯄꯥ ꯍꯥꯏꯒꯅꯦꯕ ꯑꯩꯒꯤ ꯃꯤꯡ ꯀꯥꯎꯗ꯭ꯔꯦꯕ
ꯑꯥ
ꯑꯗꯒꯤ ꯆꯥꯝꯊꯣꯛ ꯎꯝ ꯎꯝ
ꯑꯩꯁꯨ ꯀꯧꯕ ꯇꯥꯔꯦ ꯑꯗꯨ ꯑꯣꯏꯔꯗꯤ
ꯑꯣ ꯈꯨ ꯇꯨꯝꯕꯅ ꯀꯥꯎ ꯍꯥꯎ ꯍꯥꯏꯒꯅꯤ ꯋꯥ ꯅꯪꯁꯨꯨ ꯈꯨ ꯊꯨꯝꯕꯤ ꯇꯨꯝꯕꯤ ꯑꯣꯏꯅꯤꯡꯉꯥꯏ ꯐꯖꯅ ꯊꯣꯡꯉꯣ
ꯁ ꯊꯨꯝꯕꯤ ꯑꯣꯏꯅꯤꯡꯉꯥꯏ ꯅꯪꯗꯕꯅꯦꯅꯦ ꯑꯩꯗꯤ ꯊꯕꯛ ꯌꯥꯝꯃꯟꯕꯒꯤ
ꯑꯥ ꯑꯥ ꯀꯔꯤ ꯊꯕꯛ ꯇꯧꯕ꯭ꯔꯅꯦ
ꯑꯩ ꯑꯉꯥꯡ ꯂꯥꯏꯔꯤꯛ ꯇꯥꯛꯄꯀꯣ
ꯑꯠ ꯑꯠ ꯑ ꯑ ꯑ ꯑꯉꯥꯡ ꯂꯥꯏꯔꯤꯛ ꯇꯥꯛꯄꯨꯗꯤ ꯀꯩꯅꯣꯅꯤꯅꯦ ꯍ ꯌꯥꯝ ꯐꯥꯏꯅꯦ ꯑꯣꯐꯤꯁ ꯌꯥꯝ ꯃꯦꯔꯝ ꯐꯤꯆꯔ ꯌꯥꯝꯅ ꯅꯪꯒꯤ ꯊꯣꯛꯂꯛꯀꯅꯦꯕ
ꯑꯩꯗꯤ ꯑꯉꯥꯡ ꯂꯥꯏꯔꯤꯛ ꯇꯥꯛꯄ ꯍꯥꯏꯕꯁꯦ ꯃꯤꯑꯣ ꯃꯥꯒꯤ ꯃꯃꯥꯒꯤ ꯌꯨꯝꯗ ꯆꯠꯂꯒ ꯇꯥꯛꯄꯗꯣ
ꯑꯆꯥ ꯑ ꯑ ꯑ ꯍꯣꯝ ꯑ ꯑꯣ ꯑ ꯑ ꯍꯣꯝ ꯇꯨ ꯏꯇꯔ ꯑꯣꯏꯕ ꯎꯝ
ꯑꯗ ꯃꯐꯝ ꯃꯔꯤꯗ ꯆꯠꯄꯀꯣ ꯑꯗꯨꯒꯤ ꯅꯪꯗꯕ ꯑꯩꯗꯣ ꯑꯌꯨꯛꯇꯒꯤ ꯍꯧꯔꯒ ꯑꯌꯨꯛ ꯄꯨꯡ ꯃꯔꯤꯗꯒꯤ ꯍꯧꯔꯒ ꯑ ꯑꯃ ꯕꯦꯖ ꯑꯃ ꯇꯧꯕꯀꯣ
ꯎꯝ
ꯑꯗꯨ ꯂꯣꯏꯔꯒ ꯌꯨꯝ ꯂꯥꯛꯂꯒ ꯌꯨꯝꯒꯨꯝꯕ ꯈꯔ ꯁꯦꯡꯡꯂꯝꯃꯔꯒ ꯑꯩꯁꯨ ꯏꯁꯥꯒꯤ ꯏꯁꯥꯒꯤ ꯑꯗꯨꯝ ꯑꯃꯨꯛ ꯂꯥꯏꯔꯤꯛ ꯄꯥꯕ ꯆꯠꯄ ꯂꯥꯏꯕ꯭ꯔꯦꯔꯤꯗ ꯑꯗꯨꯒ ꯍꯣꯔꯦꯟ ꯄꯨꯡ ꯑꯍꯨꯝ ꯇꯥꯕ ꯃꯇꯝꯗ ꯂꯦꯝꯍꯧꯕ ꯑꯍꯨꯝꯗꯨ ꯃꯐꯝ ꯑꯍꯨꯝꯗꯨꯗ ꯀꯅꯦꯕ ꯑꯗꯨꯗꯤ ꯂꯣꯏꯔꯛꯄ ꯃꯇꯝꯗꯗꯤ ꯄꯨꯡ ꯅꯤꯄꯥꯟ ꯇꯥꯔꯦ ꯑꯗꯨꯗꯒꯤꯗꯤ ꯃꯇꯝ ꯂꯩꯇ꯭ꯔꯦꯕ
ꯑꯣ ꯑꯁ ꯅꯪꯒꯤ ꯃꯇꯝꯗꯤ ꯌꯥꯝ ꯀꯩꯅꯣ ꯆꯤꯜꯂꯤꯅꯦ ꯑꯗꯨꯗꯤ
ꯑꯗꯨꯅꯦ ꯆꯥꯕ ꯐꯥꯎꯅꯉꯕꯅꯤ ꯃꯔꯛꯇꯗꯤ ꯆꯥꯅꯤꯡꯉꯁꯨ
ꯑꯁ ꯎꯝ ꯑꯗꯨꯗꯤ ꯅꯪ ꯒꯦꯁꯇꯔꯤꯗꯤ ꯀꯟꯒꯅꯤꯀꯣ ꯑꯗꯨꯗꯤ ꯅꯪ ꯐꯖꯅ ꯁꯛ ꯆꯥꯗ꯭ꯔꯗꯤ
ꯑꯦ ꯀꯟꯗꯅꯤꯉꯥꯏꯁꯨ ꯍꯣꯠꯅꯔꯤꯌꯦ ꯀꯔꯤ ꯀꯔꯤ ꯊꯛꯄ ꯆꯥꯕ ꯇꯧꯕꯒꯤ ꯌꯥꯝꯅꯗꯤ ꯆꯥꯕꯗꯤ ꯐꯪꯗꯦ ꯑꯗꯣ
ꯎꯝ ꯑꯩꯁꯨ ꯎꯝ ꯑꯩꯁꯨ ꯅꯍꯥꯟ ꯅꯣꯏ ꯁꯨꯃꯥꯏꯅ ꯊꯕꯛ ꯇꯧꯕꯒꯤ ꯑꯁ ꯌꯥꯝ ꯋꯥꯅꯀꯣ
ꯍꯣꯏ
ꯒꯦꯁꯇ꯭ꯔꯤꯛ ꯀꯟꯕꯒꯤꯅꯤ ꯈꯪꯗ꯭ꯔꯦꯅꯦ ꯑꯗꯨꯒꯤ ꯀꯩ ꯀꯩꯅꯣꯁꯨ ꯄꯩꯁꯤꯟꯕ ꯍꯤꯗꯥꯛꯒꯨꯝꯕ ꯀꯩ ꯀꯩꯅꯣ ꯃꯄꯥꯅꯤꯅ ꯃꯄꯥꯒꯤ ꯏꯆꯥ ꯃꯛ ꯋꯥꯈꯣꯏꯗ ꯆꯥꯕꯒꯤ ꯑꯁ ꯆꯔꯨꯕꯒꯤ ꯑꯩꯈꯣꯏꯁꯦ ꯈꯔ ꯋꯥꯔꯦꯗ ꯎꯝ
ꯑ ꯆꯥꯕ ꯊꯛꯄ ꯐꯖꯅ ꯆꯥꯡ ꯅꯥꯏꯅ ꯆꯥꯗꯕ ꯆꯥꯒꯦꯗꯧꯕ ꯑꯐꯕꯗꯨ ꯆꯥꯗꯕꯁꯦꯀꯣ ꯄꯨꯛꯇ ꯂꯣꯏꯅꯃꯛ ꯎꯠꯂꯛꯄ ꯎꯠꯄꯅꯦ
ꯑꯥ ꯑꯗꯨꯗꯤ ꯌꯥꯗꯕꯅꯤ ꯊꯥꯎꯒꯨꯝꯕꯀꯣ ꯑꯩꯁ ꯎꯝ ꯊꯥꯎꯒꯨꯝꯕ ꯆꯥꯔꯤꯗꯤ ꯑꯩꯁ ꯁꯥꯕ ꯃꯔꯣꯛ ꯆꯕꯤ ꯌꯥꯗ꯭ꯔꯦ ꯆꯝꯊꯣꯡ ꯉꯥꯛꯇ ꯆꯥꯔꯒꯥ ꯂꯩ ꯍꯟꯗꯛꯇꯤ
ꯑꯣ ꯃꯥꯏꯗꯨ ꯀꯨꯆꯨꯁꯨ ꯊꯣꯛꯇꯕꯅꯦ ꯃꯅꯨꯡꯗ ꯐꯠꯇꯕ ꯂꯩꯕꯗꯨ
ꯑꯩꯒꯤꯗꯤ ꯈꯤꯇꯪ ꯑꯣꯏꯕꯒꯤꯀꯣ ꯃꯥꯏꯗꯗꯤ ꯀꯩ ꯀꯩꯁꯨ ꯇꯧꯗꯦ ꯌꯥꯝ ꯉꯧꯔꯒ ꯂꯩ ꯐꯥꯒꯤ ꯅꯠꯇꯦ
ꯐꯩꯌꯦ
ꯑꯥ ꯑꯗꯨꯅꯦ ꯍꯧꯖꯤꯛ ꯈꯜꯂꯤꯕꯅꯦ ꯑꯗꯣ ꯗꯨ ꯅꯤꯡꯁꯤꯡꯔꯑꯦꯅꯦ ꯑꯁ ꯁꯣꯛꯇ꯭ꯔꯤꯉꯩꯗ ꯇꯣꯛꯄꯤꯔꯝꯃꯥꯗꯤ ꯌꯥꯝ ꯐꯥꯒꯗꯕꯅꯤꯅꯦꯅ ꯀꯣ
ꯑꯗꯨꯅꯦ ꯃꯤꯁꯤꯡꯁꯦ ꯃꯇꯝ ꯍꯦꯜꯂꯛꯄ ꯃꯇꯝꯗ ꯈꯛꯇꯪꯗ ꯒ꯭ꯌꯥꯟ ꯇꯥꯔꯛꯑꯦ ꯍꯥꯏꯕꯗꯣ
ꯑ ꯑ ꯑꯩꯁꯨ ꯈꯤꯇꯪ ꯋꯥꯠꯂꯤꯅꯦ ꯑꯗꯨ ꯑꯗꯨꯒꯨꯝꯕꯩ ꯑꯗꯨ ꯑꯗꯨꯒꯨꯝꯕꯩ ꯌꯥꯎꯅꯤꯡꯉꯥꯏ ꯀꯣ ꯍꯧꯖꯤꯛ ꯇꯣꯛꯄꯤꯕꯅ ꯌꯥꯝ ꯐꯥꯍꯧꯔꯦ
ꯎꯝ ꯍꯥꯟꯅ ꯈꯪꯍꯧꯕꯗꯣ ꯐꯔꯕꯅꯦ
ꯎꯝ ꯍꯥꯟꯅꯥ ꯈꯪꯍꯧꯕꯅꯥ
ꯎꯝ ꯑꯗꯨꯒ ꯌꯥꯝ ꯉꯛꯄ ꯋꯥ ꯑꯃ ꯍꯥꯏꯕꯤꯒꯦꯕ
ꯑ ꯑ ꯍꯥꯏꯌꯣ
ꯑꯩꯒꯤ ꯃꯔꯨꯞ ꯅꯨꯄꯤ ꯑꯃ ꯂꯩꯕꯀꯣ ꯃꯈꯣꯏꯁꯦ ꯎꯝ ꯍꯤ ꯗꯥꯛ ꯌꯣꯟꯕꯒꯤ ꯗꯨꯀꯥꯟ ꯆꯥꯎꯅ ꯇꯧꯋꯦꯕ
ꯑꯥ
ꯑꯗꯨ ꯇꯧꯕꯗꯣ ꯃꯃꯥꯁꯦ ꯍꯤꯗꯥꯛ ꯀꯥꯞꯄꯒꯤ ꯊꯕꯛꯇꯣ ꯇꯧꯋꯦꯕꯀꯣ ꯑꯗꯨ ꯅꯣꯡꯃꯁꯦ ꯃꯈꯣꯏꯒꯤ ꯃꯐꯝꯗ ꯑꯃ ꯍꯤꯗꯥꯛ ꯃꯤꯁꯤꯡꯁꯨ ꯍꯤꯗꯥꯛ ꯀꯥꯞꯄꯒꯨꯝꯕ ꯑ ꯂꯥꯏꯌꯦꯡꯕ ꯨꯀꯨꯝꯕ ꯌꯥꯝ ꯂꯥꯛꯑꯦꯕ ꯃꯈꯣꯏꯒꯤ ꯗꯨꯀꯥꯟꯗꯨꯗꯀꯣ ꯑꯗꯣ ꯅꯨꯄꯥ ꯑꯃꯁꯦ ꯃꯈꯣꯏꯒꯤ ꯊꯣꯡꯗꯒꯤ ꯃꯈꯣꯡꯗꯣ ꯌꯩꯕ ꯌꯩ ꯞ ꯌꯩꯔꯒ ꯑ ꯁꯣꯛꯂꯒ ꯇꯠꯀꯦ ꯇꯧꯅ ꯃꯥꯒꯤ ꯈꯣꯡꯕꯤꯗꯣ
ꯑ ꯑ ꯑ
ꯀꯦ ꯇꯧꯅ ꯂꯥꯛꯄ ꯏ ꯊꯣꯛꯂꯒ ꯑꯗꯨ ꯂꯥꯛꯄꯗꯨ ꯐꯣꯠꯇ꯭ꯔꯗꯤ ꯌꯥꯗ꯭ꯔꯦ ꯍꯥꯏ ꯈ꯭ꯔꯕ ꯑꯗꯨ ꯃꯈꯣꯏ ꯌꯨꯝꯗ ꯑꯩꯒꯤ ꯃꯔꯨꯞ ꯅꯨꯄꯤ ꯑꯩꯈꯣꯏꯒꯤ ꯗꯨꯀꯥꯟꯗ ꯂꯥꯛꯄ ꯃꯇꯝꯗ ꯑꯗꯨꯝ ꯃꯇꯝꯗ ꯃꯃꯥꯗꯨ ꯂꯩꯇꯕ ꯑꯗꯨꯒꯤ ꯑꯩꯒꯤ ꯃꯔꯨꯞ ꯅꯨ ꯄꯤꯈꯣꯏꯁꯨ ꯎꯝ ꯇꯝꯗ꯭ꯔꯁꯨ ꯃꯣꯏꯗꯤ ꯍꯩꯈ꯭ꯔꯦꯕ ꯃꯈꯣꯏꯗ ꯄꯤꯛꯇ ꯄꯤꯛꯅꯒꯤ ꯑꯗꯨꯝ ꯇꯧꯔꯛ ꯇꯧꯔꯛꯄꯅꯤꯅꯀꯣ ꯍꯤꯗꯥꯛ ꯀꯥꯞꯄꯀꯣ ꯒꯨꯝꯕ ꯐꯣꯠꯄꯒꯨꯝꯕꯁꯦ ꯑꯗꯨꯒꯤ ꯃꯥꯅ ꯇꯧꯕꯤꯔꯒꯦ ꯍꯥꯏꯅ ꯃꯥꯁꯦ ꯐꯣꯠꯄ ꯍꯧꯈ꯭ꯔꯦꯕ
ꯎꯝ
ꯍꯧꯕ ꯃꯇꯝꯗ ꯑꯈꯣꯏꯒꯤ ꯈꯣꯡꯒꯤ ꯎꯟꯁꯥꯗꯤ ꯌꯥꯝ ꯀꯜꯂꯦꯅ
ꯑꯥ ꯑꯥ ꯁꯨꯃ ꯀꯟꯅꯤ ꯎꯝ
ꯑꯗꯨꯒꯤ ꯑꯗꯨꯒꯤ ꯃꯊꯛꯇ ꯅꯨꯄꯥꯒꯤ ꯃꯈꯣꯡ ꯑꯣꯏꯕꯅꯤꯅ ꯍꯦꯟꯅ ꯀꯜꯂꯦ ꯍꯥꯏꯌꯦꯕ
ꯎꯝ
ꯑꯗꯨꯒꯤ ꯃꯥꯁꯦ ꯊꯤꯜꯂꯒ ꯀꯟꯕꯗꯨ ꯌꯦꯦ ꯇꯨꯝꯅ ꯊꯤꯟꯖꯤꯜꯂꯒ ꯑꯃꯨꯛꯀ ꯂꯧꯊꯣꯛꯄ ꯃꯇꯝꯗ ꯃꯅꯤꯡ ꯈꯔ ꯍꯟꯈ꯭ꯔꯕ ꯃꯥꯗꯣ
ꯑꯣ
ꯑꯗꯨ ꯈꯜꯂꯒ ꯃꯈꯨꯠꯇ ꯈꯔ ꯊꯤꯟꯈ꯭ꯔꯕ ꯌꯇꯨꯝꯗꯨꯗ
ꯎꯝ
ꯑꯗꯨ ꯒ꯭ꯂꯣꯞꯄꯨꯗꯤ ꯍꯥꯞꯄꯦ ꯒ꯭ꯂꯣꯞ ꯃꯅꯨꯡꯗ ꯏ ꯈꯔꯗꯤ ꯊꯣꯛꯑꯦ ꯍꯥꯏꯌꯦ ꯑꯗꯨ ꯒ꯭ꯂꯣꯞ꯭ꯂ ꯊꯔꯒꯗꯤ ꯏꯗꯨ ꯊꯣꯛꯄ ꯇꯣꯛꯈ꯭ꯔꯦ ꯍꯥꯏꯑꯕ ꯑꯗꯨ ꯊꯣꯛꯄ ꯍꯥ ꯇꯣꯛꯂꯒ ꯍꯣꯔꯦꯟꯗꯤ ꯀꯔꯤ ꯇꯧꯕ꯭ꯔꯥ ꯍꯥꯏꯔꯒ ꯅꯨꯄꯥ ꯑꯁꯣꯛꯄ ꯅꯨꯄꯥꯗꯣ
ꯎꯝ
ꯂꯥꯏꯅꯥ ꯄꯛꯄ ꯑꯣꯏꯔꯝꯕ
ꯑꯆꯥ ꯑꯆꯥꯆꯥꯆꯥꯆꯥ
ꯑꯗꯨꯒꯤ ꯑꯩꯈꯣꯏ ꯏꯃꯥꯟꯅꯕꯤꯗꯨ ꯍꯦꯛ ꯈꯪꯔꯒ ꯃꯈꯨꯠꯇꯨ ꯇꯦꯇꯣꯅ ꯇꯔꯥꯔꯛ ꯆꯥꯝꯈ꯭ꯔ ꯍꯍ ꯆꯥꯝ꯭ꯔꯒ ꯍꯣꯁꯄꯤꯇꯥꯜ ꯆꯠꯂꯒ ꯇꯦꯁ ꯇꯧꯊꯣꯛꯄ ꯃꯥꯗꯣ ꯇꯧꯊꯣꯔꯛꯈ꯭ꯔꯔꯤ ꯁꯨꯗꯤ ꯇꯧꯗꯦ ꯍꯥꯏꯌꯦ
ꯎꯝ
ꯑꯗꯨ ꯑꯣꯏꯔꯁꯨ ꯑꯗꯨꯝ ꯆꯦꯛꯁꯤꯟꯍꯧꯅꯤꯡꯉꯥꯏ ꯍꯥꯏꯅ ꯊꯥ ꯑꯃ ꯍꯤꯗꯥꯛ ꯄꯤꯌꯦ ꯍꯥꯏꯌꯦ ꯊꯥ ꯑꯃ ꯆꯥꯎ ꯍꯥꯏꯅꯨꯀꯣ ꯑꯗꯨꯒꯤ ꯄꯣꯈꯜ ꯅꯨꯡꯉꯥꯏꯇꯕꯗꯣ ꯑꯁꯤꯒꯨꯝꯕꯁꯦ ꯕꯦꯔꯥꯅꯦꯕ
ꯑ ꯁꯨꯝꯕꯗꯤꯕꯔꯑꯅꯤ ꯑꯪ
ꯑꯗꯨꯅꯦ ꯑꯗꯩ ꯍꯥꯏꯕꯗꯤ ꯁꯣꯛꯄ ꯅꯨꯄꯥꯗꯣ ꯃꯥ ꯁꯤꯒꯨꯝꯕ ꯂꯥꯏꯅꯥ ꯂꯩꯌꯦ ꯍꯥꯏꯔꯗꯤ ꯃꯥꯒꯤ ꯁ ꯁꯣꯛꯄꯗꯨ ꯍꯤꯗꯥꯛ ꯆꯥꯅꯤꯡꯉꯥꯏ ꯅꯠꯇꯦꯕ ꯃꯥꯒꯤ ꯁꯣꯛꯄꯗꯨꯀꯣ ꯃꯥꯒꯤ ꯏ ꯃꯥꯒꯤ ꯏ ꯊꯣꯛꯀꯗꯧꯔꯤꯕꯅꯦ ꯃꯥꯒꯤ ꯀꯩꯔꯤꯅꯣ ꯃꯁꯥ ꯃꯅꯨꯡꯗ ꯃꯁꯥꯗꯨ ꯄꯥꯏꯒꯗꯧꯔꯤꯕꯅꯦ ꯃꯤꯅꯀꯣ ꯑ ꯑꯗꯨ ꯍꯥꯟꯅ ꯍꯥꯏꯍꯧꯕ ꯀꯔꯤ ꯇꯧꯕ꯭ꯔꯥ ꯍꯥꯏꯕ ꯍꯥꯏꯕꯗꯤ ꯃꯤꯁꯦ ꯁꯣꯏꯕ ꯍꯥꯏꯕꯁꯦ ꯇꯝꯕ ꯉꯝꯗꯦꯕ ꯑꯗ ꯍꯥꯏꯍꯧꯒꯦꯗꯧꯕꯅꯦꯕ ꯑꯩꯗꯤ ꯁꯨꯃꯥꯏꯅ ꯂꯩꯕꯅꯦꯀꯣ ꯅꯣꯏ ꯆꯦꯛꯁꯤꯟꯅ ꯈꯔ ꯇꯧ ꯀꯣ ꯍꯥꯏꯅ
ꯑꯥꯎ ꯑꯥꯎ ꯑꯗꯨꯃꯥꯏꯅ ꯑꯗꯨꯃꯥꯏꯅ ꯍꯥꯏꯒꯗꯕꯅꯦ
ꯍꯣꯏ ꯑꯗꯨ ꯃꯥꯅ ꯑꯗꯨ ꯃꯥꯅ ꯑꯗꯨ ꯍꯥꯏꯑ ꯍꯥꯏꯅ ꯃꯤꯗꯨꯅ ꯐꯣꯠꯄꯤꯔꯣꯏ ꯍꯥꯏ ꯇꯧꯁꯨ ꯅꯠꯇꯦ ꯍꯥꯏꯕ ꯃꯥ ꯃꯥꯒꯤ ꯊꯕꯛꯅꯦꯕ ꯑꯗꯨꯒꯨꯝꯕ ꯇꯧꯕꯗꯤꯀꯣ
ꯑꯥ ꯑꯦꯛꯁꯄꯤꯔꯤꯌꯦꯟꯁ ꯂꯩꯏꯔꯁꯨꯝ ꯎꯝ ꯎꯝ ꯎꯝ ꯑꯦꯛꯁꯄꯤꯔꯤꯌꯦꯟꯁ ꯂꯩꯔꯁꯨ ꯀꯩꯅꯣꯒꯤ ꯑꯦꯛꯁꯄꯥꯔꯠ ꯑꯣꯏꯔꯗꯤ ꯀ ꯀ ꯀꯩꯅꯣꯒꯤ ꯃꯣꯏ ꯊꯕꯛꯇ ꯐꯖꯅ ꯇꯧꯕ ꯉꯝꯂꯣꯏꯕ꯭ꯔꯥ
ꯑꯗꯨꯅꯦ
ꯎꯝ ꯑꯩꯈꯣꯏꯅ ꯏꯁꯄꯦꯁꯦꯂꯤꯁ ꯉꯥꯛꯄ ꯇꯧꯒꯗꯕꯅꯦꯕ ꯑꯗꯨꯗꯤ ꯏꯖꯝꯄ ꯏꯕꯥꯅꯤꯁꯨ ꯍꯤꯇꯥ ꯎꯝ ꯎꯝ ꯏꯕꯥꯅꯤꯁꯨ ꯍꯤꯗꯥꯛ ꯀꯩꯅꯣꯒꯤ ꯁꯤ ꯂꯣꯛ ꯈꯨꯕꯗ ꯁꯤ ꯍꯤꯗꯥꯛ ꯆꯥꯎ ꯅꯪꯒꯤ ꯄꯨꯣꯛ ꯅꯨꯡꯉꯥꯏꯇꯕꯩ ꯍꯤꯗꯥꯛ ꯆꯥꯎ ꯑꯩꯈꯣꯏꯅ ꯑꯩꯈꯣꯏꯁꯨ ꯍꯥꯏꯕ ꯉꯝꯃꯦꯕꯀꯣ ꯑꯩꯈꯣꯏꯅ ꯑꯗꯨꯝ ꯍꯥꯏꯔꯒ ꯄꯤꯕ ꯌꯥꯗꯕꯅꯤꯕ ꯑꯗꯨꯗꯤ ꯑꯣ ꯗꯣꯛꯇꯔꯒꯤ ꯀꯩꯅꯣꯒꯤ ꯗꯣꯛꯇꯔꯒꯤ ꯃꯣꯏꯒꯤ ꯈꯪꯕ ꯈꯪꯕꯗꯨꯒ ꯗꯣꯛꯇꯔꯒ ꯄ꯭ꯔꯤꯁꯀ꯭ꯔꯤꯞꯁꯟ ꯄꯤꯕꯗꯣ ꯑꯩꯈꯣꯏꯅ ꯂꯧꯒꯗꯕꯅꯤꯅ
ꯑꯗꯨꯅꯦ ꯑꯗꯨ ꯈꯪꯗꯦ ꯃꯤꯁꯤꯡꯁꯦ ꯃꯀꯣꯛ ꯂꯩ ꯂꯩꯇꯕꯒꯤꯔꯥ ꯈꯪꯗꯦ ꯃꯤꯅ ꯄꯨꯟꯁꯤ ꯀꯟꯅꯤꯡꯉꯥꯏ ꯇꯧꯋꯦ ꯃꯣꯏꯅ ꯍꯥꯟꯅ ꯁꯤꯒꯅꯤꯅꯦ ꯁꯨꯃꯥꯏꯅ
ꯑ ꯑꯗꯨꯅꯦ
ꯑꯗꯨꯒꯤ ꯑꯗꯨꯒꯤ ꯑꯩꯒꯤ ꯃꯔꯨꯞ ꯅꯨꯄꯤꯗꯣ ꯋꯥꯈꯜ ꯋꯥꯔꯒꯀꯣ
ꯑꯥꯎ
ꯑꯩꯅ
ꯑꯁ
ꯂꯥꯏꯔꯤꯛ ꯇꯝꯕ ꯆꯠꯄ ꯈꯣꯏ ꯌꯨꯝ ꯃꯅꯥꯛꯇ ꯃꯈꯣꯏꯒꯤꯗꯨ ꯗꯨꯀꯥꯟꯗꯣ ꯂꯩꯌꯦꯕ ꯃꯣꯏ ꯌꯨꯝꯗꯣ ꯑꯗꯨ ꯑꯝ ꯐꯣꯟ ꯇꯧꯔꯛꯄ ꯅꯪ ꯂꯥꯏꯔꯤꯛ ꯇꯥꯛꯄ ꯂꯣꯏꯔꯕ꯭ꯔꯥ ꯍꯥꯏꯅ ꯑꯩꯅ ꯂꯣꯏꯔꯦ ꯂꯣꯏꯒꯗꯧꯔꯦ ꯔꯦ ꯍꯥꯏꯔꯒ ꯂꯥꯛꯑꯣ ꯋꯥ ꯑꯃ ꯍꯥꯏꯕꯤꯒꯦ ꯍꯥꯏꯕ
ꯎꯝ
ꯑꯗꯨꯒꯤ ꯑꯁ
ꯑꯗꯨꯗꯤ ꯌꯥꯝ ꯀꯩꯅꯣꯗꯤ ꯁꯦꯛꯁꯟ ꯁꯦꯛꯁꯟ ꯍꯧꯕꯅ ꯐꯥꯏꯌꯦꯕꯀꯣ
ꯑꯗꯨꯅꯦ ꯑꯗꯨ ꯍꯤꯗꯥꯛ ꯆꯥꯕꯒꯤ ꯀꯔꯤꯁꯨꯕꯨꯗꯤ ꯇꯧꯔꯣꯏ ꯍꯥꯏꯌꯦ ꯅꯨꯄꯥꯗꯨꯒꯤ ꯂꯩꯅꯥꯗꯨ ꯂꯧꯒꯟꯕ ꯂꯩꯅꯥꯁꯨ ꯎꯝ ꯂꯩꯅꯥꯗꯤ ꯐꯠ ꯂꯩꯅꯥ ꯄꯛꯄꯅꯦ ꯍꯥꯏꯔꯁꯨ ꯃꯥꯒꯤ ꯃꯈꯜ ꯑꯅꯤ ꯂꯩꯌꯦ ꯍꯥꯏꯌꯦ ꯂꯧꯕ ꯊꯨꯅ ꯂꯧꯕꯒ ꯌꯥꯕ ꯑꯗꯨꯒ ꯂꯧ ꯂꯧꯅꯕ ꯆꯥꯟꯁ ꯅꯦꯝꯕ ꯂꯩꯌꯦ ꯍꯥꯏꯌꯦꯕ ꯑꯗꯨ ꯃꯥꯒꯤꯗꯣ ꯑꯅꯦꯝꯕ ꯆꯥꯟꯁ ꯂꯩꯕ ꯖꯥꯠꯇꯨꯅꯦ ꯍꯥꯏꯕꯒꯤꯀꯣ
ꯎꯝ ꯎꯝ ꯑꯗꯣ ꯀꯩꯅꯣꯒꯤ ꯍꯣꯔꯦꯟꯗꯤ ꯀꯔꯤ ꯃꯊꯦꯜ ꯑꯃꯨꯛꯀ ꯆꯥꯔꯀꯅꯤ
ꯈꯪꯗ꯭ꯔꯦ ꯑꯌꯨꯛ ꯅꯨꯡꯗꯥꯡ ꯃꯊꯦꯜꯒꯤ ꯈꯟꯕꯗ
ꯎꯝ ꯂꯩꯍꯧ ꯂꯦꯝꯍꯧꯕ꯭ꯔꯥꯅꯦ ꯑꯌꯨꯛꯀꯤꯗꯣ
ꯅꯠꯇꯦ ꯑꯩꯅ ꯍꯥꯏꯕꯗꯤ ꯑꯌꯨꯛ ꯑꯌꯨꯛꯁꯨ ꯅꯨꯡꯗꯥꯡꯁꯨ ꯁꯨ ꯀꯔꯤ ꯆꯥꯒꯦꯔꯥ ꯀꯔꯤ ꯊꯣꯡꯁꯤꯔꯥ ꯍꯥꯏꯅ ꯈꯟꯕꯗ ꯋꯥꯈꯜ ꯋꯥꯏ ꯍꯥꯏꯕ ꯃꯤꯁꯤꯡꯁꯦ ꯂꯣꯏꯅꯃꯛꯁꯦ
ꯑꯥ ꯑꯩꯁꯨ ꯋꯥꯕꯅꯦ ꯉꯁꯥꯏ ꯀꯔꯤ ꯌꯦꯟꯁꯥꯡ ꯀꯔꯤ ꯌꯦꯟꯁꯥꯡ ꯊꯣꯡꯁꯤꯔꯥꯅꯀꯣ
ꯑꯗꯨꯅꯦ ꯑꯗꯤ ꯃꯤ ꯃꯊꯟ ꯃꯊꯟꯅ ꯂꯩꯕꯗꯤ ꯀꯥꯏꯗꯦ ꯑꯗꯨ ꯑꯣꯏꯔꯁꯨ ꯎꯝ ꯄꯨꯡꯊꯣꯡ ꯊꯣꯡꯂ ꯆꯥꯕꯁꯨ ꯌꯥꯏ ꯑꯗꯨꯕꯨ ꯑꯩꯈꯣꯏꯗꯤ ꯏꯃꯨꯡ ꯆꯥꯎꯅ ꯂꯩꯕꯅꯤꯅꯀꯣ
ꯑꯆꯥ ꯆꯥꯆꯥꯆꯥ ꯑꯗꯨꯅꯦ ꯃꯤ ꯃꯤ ꯌꯥꯝꯕꯅꯤꯅ ꯐꯤꯔꯤ ꯀꯣꯛꯁꯥꯕꯅꯤ ꯍꯤꯟꯁꯥꯡꯒꯨꯝ
ꯑꯗꯨꯅꯦ ꯃꯤ ꯂꯣꯏꯅꯃꯛꯅ ꯆꯥꯕ ꯌꯥꯕ ꯑꯦꯟꯁꯥꯡ ꯊꯣꯡꯒꯦꯇꯧꯕꯅꯦꯕ
ꯎꯝ ꯅꯣꯏ ꯇꯧꯑꯦ ꯅꯪꯅ ꯁꯣ ꯃꯔꯛ ꯃꯔꯛꯇꯤ ꯊꯣꯡꯕ꯭ꯔꯥ
ꯍꯣꯏ ꯃꯔꯛ ꯃꯔꯛꯇ ꯅꯪꯕ ꯃ